ꯑꯣ
ꯀꯩꯗꯧꯔꯤꯒꯦ
ꯀꯁꯨ ꯊꯧꯗꯤ ꯅꯗꯤ
ꯑꯁ ꯑꯁ ꯇꯤꯕꯤ ꯃꯊꯥꯒꯩ ꯇꯧꯔꯤꯌꯦꯦ
ꯑꯣꯕ ꯑꯣ ꯕꯣ ꯌꯦꯡ꯭ꯔꯣ
ꯍꯣꯏ ꯌꯦꯡꯕꯅꯦ ꯅꯪꯗꯤ ꯌꯦꯡꯗ꯭ꯔꯣ
ꯑꯪ ꯌꯦꯡꯗꯣꯏꯗꯪ ꯁꯤꯗꯤ ꯊꯕꯛ ꯈꯔ ꯂꯩꯕ ꯑꯗꯨꯒꯤ
ꯑꯦꯁ ꯅꯨꯡꯗꯥꯡꯕꯨ ꯊꯕꯛ ꯂꯩꯕꯅꯦ
ꯍ ꯎꯝ ꯃꯤ ꯈꯔ ꯇꯄꯥ ꯂ ꯂꯣꯏ ꯆꯤꯟꯟꯖꯕ ꯅꯥꯏꯦ
ꯑꯁ ꯂꯣꯏꯔꯦꯍꯦ ꯅꯨꯡꯗꯥꯡꯗꯐꯥꯎ ꯊꯕꯛ ꯇꯧꯔꯒ ꯂꯩꯔꯗꯤ
ꯊꯕꯛ ꯍꯥꯏ ꯀꯩꯅꯣ ꯋꯥꯏ ꯁꯦꯠꯠꯇ ꯑꯗꯨꯒꯨꯝꯕ ꯅꯠꯇꯦꯗ ꯁꯨꯝ ꯂꯦꯞꯇꯣꯞꯇꯀꯣ ꯀꯩꯅꯣꯝꯃ ꯄ꯭ꯔꯤꯟ ꯇꯧꯅꯤꯡꯉꯥꯏ ꯂꯩꯕꯗꯨꯗꯒꯤ
ꯑꯣ ꯎꯝ
ꯆ ꯇꯧꯔ ꯂꯩꯕ
ꯍ ꯐꯩ ꯊꯕꯛ ꯀꯜꯂꯤ ꯃꯤꯗꯤ ꯑꯩꯈꯣꯏ ꯉꯁꯤ ꯀꯔꯤꯅ ꯍꯪꯉ ꯀꯥꯎ ꯍꯣꯔꯦ ꯉꯁꯤ ꯀꯔꯤ ꯌꯦꯟꯁꯥꯡꯅꯣ ꯅꯤꯡꯁꯤꯡꯒꯦ ꯅꯤꯡꯁꯤꯡꯒꯦ ꯑꯣ ꯉꯁꯤꯗꯤ ꯍꯪꯒꯥꯝꯅꯦ
ꯏꯁꯁ ꯀꯣ ꯌꯥꯗꯕ ꯃꯥꯜꯂꯦꯅꯀꯣ
ꯍꯣꯏ ꯀꯔꯤ ꯌꯦꯟꯁꯥꯡ ꯅꯠꯇꯦ ꯉꯁꯥꯏ ꯈꯔ ꯉꯟꯅ ꯆꯥꯕ ꯉꯁꯤꯗꯣ ꯄꯨꯡ ꯃꯉꯥ ꯃꯈꯥꯏ ꯑꯗꯨꯋꯥꯏ ꯆꯥꯕ ꯍꯧꯖꯤꯛꯀꯤ ꯄꯨꯡ ꯇꯔꯥꯃꯥꯊꯣꯏ ꯇꯥꯔꯦ
ꯑꯣ
ꯅꯣꯏꯗꯤ ꯀꯩ ꯌꯦꯟꯁꯥꯡ ꯀꯩ ꯌꯦꯟꯁꯥꯡ ꯆꯥꯒꯦ ꯉꯁꯤ
ꯌꯦꯅꯤꯗ
ꯃ ꯀꯣ ꯃꯤꯗꯤ ꯍꯥꯎ ꯍꯥꯎꯕꯉ
ꯂꯩꯇꯦ ꯑꯁ ꯌꯥꯗꯕꯤꯅꯦ ꯍꯟꯗꯛ ꯂꯥꯏꯅꯥ ꯂꯩꯕꯏꯅꯦ ꯌꯦꯡꯗꯤ
ꯑꯦꯁ ꯀꯔꯤ ꯂꯩꯅꯥꯅꯣ
ꯐꯪꯗꯦ ꯃꯣꯏꯒꯤ ꯎꯝ ꯅꯣꯏ ꯍꯥꯏꯗꯤꯦ ꯌꯦꯟꯒꯤꯀꯣ ꯀꯩꯅꯣꯝꯃ ꯂꯩꯌꯦ ꯍꯥꯏ ꯑꯁꯤ ꯑꯁꯤꯗꯩ ꯂꯥꯛꯇꯦꯕ ꯑꯗꯣ ꯑ ꯍꯣꯏ ꯃꯊꯛꯇ ꯂꯥꯛꯑꯦ ꯍꯥꯏꯕ ꯑꯗꯨꯒꯤ ꯄꯥꯎ ꯈꯔ ꯇꯥꯕ ꯑꯗꯨꯒꯤ ꯍꯥꯟꯅ
ꯐꯔꯦꯅꯦ ꯂꯩꯔꯤꯕꯁꯤꯡꯅꯣ ꯂꯣꯏ ꯆꯪꯊꯎ ꯑꯩꯈꯣꯏꯗꯤ ꯑꯐꯥꯎ ꯂꯩꯇꯦ ꯌꯦꯟ ꯑꯝꯐꯥꯎ ꯂꯩꯇꯦ ꯑꯩꯈꯣꯏꯗꯤ
ꯑꯗꯨꯗꯒꯤ ꯀꯤꯌꯦꯅ ꯌꯧꯕ ꯌꯧꯔꯗꯤ ꯆꯥꯕ ꯅꯨꯡꯉꯥꯏꯇꯦꯅ ꯑꯗꯣ
ꯃꯥꯔꯅꯦ ꯆꯠꯊꯣꯛ ꯀꯅ ꯐꯥꯏ ꯃꯊ ꯃꯊꯟꯗ ꯁꯤꯕꯩ ꯏꯁꯇꯔꯨꯛꯇ ꯍꯥꯟꯅ ꯆꯥꯕꯅ ꯍꯣꯏꯦ ꯎꯝ ꯑꯗꯨꯅꯤ ꯑꯩꯈꯣꯏꯗ ꯑꯩꯈꯣꯏꯗ ꯌꯦꯉ ꯑꯦꯦ ꯑꯗꯨ ꯌꯦꯟ ꯃꯊꯤ ꯌꯦꯟ ꯃꯊꯤꯗꯤ ꯌꯥꯝ ꯂꯩꯌꯦ ꯑꯩꯈꯣꯏꯒꯤ ꯌꯦꯟ ꯅꯠꯇꯕ ꯑꯇꯣꯞꯄ ꯂꯥꯛꯑꯒ ꯑꯁ
ꯑꯣ ꯑꯗꯨ ꯅꯣꯏ ꯉꯥꯅꯨꯗꯤ ꯂꯩꯇ꯭ꯔꯣ ꯅ ꯏꯅꯨ ꯂꯩ ꯏ ꯏꯅꯨ ꯂꯩꯒꯗꯕ ꯃꯥ
ꯍꯣꯏ ꯑꯍꯨꯝ ꯐꯠꯇꯅꯤ ꯃꯔꯤ ꯃꯉꯥ ꯂꯩꯕ ꯑꯩꯈꯣꯏ ꯆꯠꯊꯣꯛꯈ꯭ꯔꯦ
ꯑꯣ ꯅꯁꯨ
ꯀꯔꯤꯁꯨ ꯂꯩꯇ꯭ꯔꯦ ꯉꯥꯅꯨ ꯈꯛꯇꯪ ꯉꯥꯏꯔꯦ ꯍꯣꯏ ꯍꯥꯎꯏꯅꯦ ꯅꯣꯏꯗꯤ ꯉꯥꯅꯨ ꯌꯥꯝ ꯂꯣꯏꯕ ꯅꯠꯇ꯭ꯔꯣ
ꯑꯣ ꯂꯩꯇ꯭ꯔꯦ ꯍꯟꯗꯛꯇꯤ ꯃꯉꯥ ꯕꯥꯎ ꯁꯨꯔꯝꯃꯣꯏ
ꯀꯅꯥꯅ ꯆꯥꯊꯣꯛꯈ꯭ꯔꯦ ꯅꯍꯥꯟꯗꯤ
ꯑꯣ ꯂꯣꯏꯟ ꯂꯣꯏꯟ ꯑꯣ ꯂꯥꯁ ꯏꯌꯥꯔ ꯄ꯭ꯔꯤꯚꯤꯌꯁ ꯏꯔ ꯑꯣꯏꯔꯝꯅꯤ ꯌꯥꯝ ꯂꯩꯔꯝꯅꯦ ꯑꯗꯨ ꯍꯟꯗꯛꯇꯤ ꯂꯣꯏ ꯆꯥꯊꯣꯛꯑꯒ ꯂꯩꯇ꯭ꯔꯦ ꯃꯉꯥꯕꯥꯎ ꯁꯨꯔꯝꯃꯔꯣꯏ
ꯐꯖꯅ ꯆꯥꯕ ꯃꯥꯜꯂꯦꯀꯣ ꯅꯣꯏ ꯑꯗꯨꯗꯤ
ꯑꯣ ꯍꯣꯏ ꯂꯧ ꯆꯠꯄ ꯈꯨꯗꯤꯡ ꯑꯗꯨꯝ ꯆꯥꯏꯑꯕ ꯑꯗꯨ ꯉꯥꯅꯨꯒꯨꯝꯕꯗꯣ ꯑꯗꯨꯒꯤ ꯍꯟꯗꯛꯇꯤ ꯂꯩꯇ꯭ꯔꯦ ꯌꯣꯟꯁꯨ ꯈꯔ ꯌꯣꯟꯕ ꯃꯥꯜꯂꯦ ꯏꯃꯥ
ꯑꯣ
ꯑꯗꯨꯒꯤ ꯂꯩꯇ꯭ꯔꯦ ꯍꯟꯗꯛꯇꯤ ꯀꯩꯅꯣꯁꯤ ꯌꯦꯟꯈꯛꯇꯥ ꯂꯩ
ꯅꯣꯏ ꯑꯉꯥꯡ ꯌꯥꯝ ꯂꯩꯔꯥ ꯃꯥꯜꯂꯤꯅꯦ
ꯑꯁ ꯒꯣꯜ ꯆꯟꯈ꯭ꯔꯕ ꯃꯥꯜꯂꯤꯍꯦ
ꯔꯨꯝꯁꯤ
ꯍꯣꯏ ꯅꯨꯡꯉꯥꯏꯕꯅꯦ ꯐꯖꯕꯅꯦ ꯖꯔꯁꯤ ꯑꯉꯧꯕꯒ
ꯑꯃꯨꯛ ꯐꯖꯕꯗꯨ
ꯎꯝ ꯅꯪ ꯅꯪꯒꯤ ꯕꯦꯛꯒ꯭ꯔꯥꯎꯟ ꯃꯈꯣꯜꯁꯦ ꯌꯥꯝ ꯇꯥꯏ
ꯌꯥꯝ ꯍꯔꯥꯎꯒ꯭ꯔꯦ
ꯎꯝ ꯃꯤ ꯌꯥꯝ ꯂꯩꯕ ꯃꯥꯜꯂꯦ
ꯍꯣꯏ ꯃꯤ ꯌꯥꯝ ꯂꯩꯕꯅꯦ
ꯎꯝ ꯌꯥꯝ ꯂꯥꯡꯉꯦꯕ ꯍꯧꯖꯤꯛ
ꯍꯣꯏ ꯌꯥꯝ ꯍꯔꯥꯎꯋꯦ ꯌꯥꯝ ꯍꯔꯥꯎꯋꯦꯍꯦ ꯐꯖꯅ ꯆꯪꯈ꯭ꯔꯦ
ꯑꯩꯗꯤ ꯉꯁꯤꯗꯤ ꯌꯦꯡꯗ꯭ꯔꯦ ꯍꯌꯦꯡꯅ ꯑꯃꯨꯛ ꯌꯦꯡꯉꯅꯤ
ꯃꯅꯦꯍꯦ ꯀꯔꯤꯅꯣ ꯑꯁ ꯖꯔꯁꯤ ꯑꯉꯧꯕ ꯂꯤꯠꯄꯁꯤꯡꯗꯣ ꯑꯁ ꯍꯧꯖꯤꯛꯅ ꯆꯪꯈꯤꯕ ꯋꯥꯅꯦ ꯉꯁꯥꯏ ꯍꯦꯛ ꯍꯧꯕꯗꯒꯤ ꯍꯦꯛ ꯍꯧꯕꯗꯒꯤ ꯐꯨꯔꯤꯠ ꯀꯔꯤ ꯍꯥꯏꯕ꯭ꯔꯥ ꯑꯗꯨ ꯃꯆꯨ ꯀꯔꯤ ꯍꯥꯏꯕ꯭ꯔꯥ ꯑꯁ ꯁꯪꯕ ꯍꯥꯏꯕ꯭ꯔꯥ ꯑꯗꯨ ꯂꯤꯠꯄꯁꯤꯡꯗꯣ ꯑꯗꯨ ꯈꯣꯏꯗꯤ ꯍꯦꯛ ꯆꯪꯕꯗ ꯃꯤꯅꯤꯠ ꯇꯔꯦꯠ ꯈꯛꯇ ꯉꯥꯏꯔꯤꯕ ꯍꯣ ꯑꯗꯨꯗ ꯑꯃ ꯆꯟꯈ꯭ꯔꯕ ꯑꯁ ꯑꯩꯗꯤꯕꯨ
ꯑꯗꯣ ꯍꯧꯖꯤꯛꯇꯤ ꯑꯃꯝ ꯑꯃꯝ ꯑꯣꯏꯔꯝꯅꯤꯅꯦ
ꯍꯣꯏ ꯍꯧꯖꯤꯛ ꯑꯃ ꯆꯪꯈ꯭ꯔꯦ ꯑꯗꯨ ꯑꯣꯏꯔꯗꯤ ꯑꯃꯝꯃꯝ ꯑꯣꯏꯔꯦ
ꯑꯗꯣ ꯃꯣꯏ ꯕ꯭ꯔꯦꯛ ꯕ꯭ꯔꯦꯛꯁꯨ ꯂꯣꯏꯈ꯭ꯔꯕ ꯅꯠꯇ꯭ꯔꯣ
ꯈ꯭ꯔꯦ ꯂꯣꯏꯈ꯭ꯔꯦ ꯍꯧꯖꯤꯛ ꯃꯤꯅꯤꯠ ꯀꯌꯥ ꯀꯨꯟ ꯐꯥꯎ ꯁꯨꯔꯝꯃꯔꯣꯏ ꯇꯥꯉꯥ ꯑꯣꯏꯔꯝꯒ꯭ꯔꯦ
ꯆꯞ ꯃꯥꯟꯅꯗꯕ ꯃꯥꯜꯂꯦ ꯑꯗꯨꯗꯤ
ꯎꯝ
ꯑ ꯑꯅꯤꯃꯛ ꯀꯟꯕ ꯃꯥꯜꯂꯦ ꯉꯁꯤꯒꯤꯗꯣ
ꯑꯁ ꯑꯃꯗꯤ ꯗꯤꯐꯦꯟ ꯐꯖꯅ ꯇꯧꯋꯤꯍꯦ ꯈꯪꯗꯦ ꯁꯥꯟꯅꯕ ꯍꯩꯕ꯭ꯔꯥ ꯍꯩꯇꯦ ꯍꯥꯏꯒꯗ꯭ꯔꯥ ꯑ ꯃꯣꯏꯔꯣꯝꯗ ꯆꯠꯂꯗꯤ ꯑꯃꯨꯛ ꯂꯣꯏꯅ ꯑꯗꯨꯝ ꯆꯦꯟ ꯑꯦ ꯑꯗꯨꯝ ꯆꯦꯜꯂꯒ ꯆꯠꯂꯦ ꯑꯗꯨꯒ ꯑꯃꯔꯣꯝꯗ ꯑꯃꯨꯛ ꯂꯥꯛꯑꯗꯤ ꯑꯗꯨꯝ ꯂꯣꯏꯅꯃꯛ
ꯑ ꯀꯔꯤ ꯍꯥꯏꯁꯤꯔꯥ ꯂꯣꯏꯅ ꯂꯣꯏꯅ ꯑꯗꯨꯝ ꯆꯠꯄꯗꯣ ꯕꯣꯜ ꯎꯔꯗꯤ ꯂꯣꯏꯅꯃꯛ ꯅꯤꯠ ꯇꯔꯥꯗꯣ ꯑꯗꯨꯝ ꯂꯣꯏꯅ ꯆꯠꯈꯤꯗꯣꯏꯅꯦ ꯃꯣꯏꯅ ꯑꯗꯨꯒꯤ ꯑꯁ ꯍꯧꯖꯤꯛꯇꯛꯛꯇꯤ ꯌꯥꯝ
ꯑꯥꯝꯅꯦ ꯌꯦꯡꯕꯒꯤ ꯑꯩꯗꯤ ꯉꯁꯤꯗꯤ ꯑꯁꯅꯦ ꯎꯝ ꯑꯅꯤꯈꯛꯇ ꯍꯥꯏꯌꯦ ꯉꯁꯤꯗꯤ ꯑꯌꯥꯝꯕ ꯂꯥꯛꯇ꯭ꯔꯦ ꯍꯅꯦ ꯈꯛꯇ ꯂꯩꯔꯦ ꯈꯪꯗꯦ ꯃꯣꯏ ꯀꯥꯡꯒꯨꯗꯣ ꯅꯨꯡꯁꯤ ꯂꯥꯛꯗꯦ ꯀꯩꯗꯧꯕꯤꯅꯣ ꯈꯪꯗꯦ ꯃꯤ ꯑꯅꯤ ꯈꯛꯇ ꯑꯗꯨꯁꯨ ꯑꯅꯧꯕ ꯉꯥꯛꯇ
ꯅꯧꯕ ꯉꯥꯛꯇ ꯅꯪꯗꯤ ꯌꯦꯡꯉꯨꯗ꯭ꯔꯣ ꯅꯣꯏ ꯅꯣꯏ ꯅꯄꯥꯗꯤ ꯌꯦꯡꯗ꯭ꯔꯣ
ꯑ ꯉꯁꯥꯏꯅ ꯇꯨꯝꯗ꯭ꯔꯦ ꯃꯥꯒꯤ ꯌꯦꯡꯗꯕꯅꯦ ꯍꯟꯗꯛ ꯃꯥꯒꯤ ꯅꯨꯡꯗꯥꯡ ꯅꯨꯡꯗꯥꯡꯗ ꯌꯦꯡꯕ ꯉꯝꯗꯦ ꯑꯗꯨ ꯎꯝ
ꯑꯣꯝ
ꯑꯌꯨꯛ ꯃꯇꯝ ꯍꯥꯏꯁꯦ ꯅꯠꯇꯦꯗꯝꯁꯤꯁꯨ ꯑꯗꯨꯝ ꯂꯩꯗ ꯑꯗꯨ ꯃꯥ ꯀꯨꯏꯅ ꯌꯦꯡꯉꯛꯇꯕꯅꯤꯅ ꯑꯗꯨꯝ
ꯑꯣ ꯑꯩꯗꯤ ꯍꯌꯦꯡ ꯑꯌꯨꯛꯁꯨ ꯌꯦꯡꯅꯤꯡꯉꯦ ꯍꯌꯦꯡ ꯑꯌꯨꯛꯀꯤꯁꯨ ꯐꯖꯕ ꯃꯥꯜꯂꯦ
ꯏꯨꯛꯇ ꯦꯦꯝꯅꯤ ꯑꯣꯏꯌꯦ ꯄꯥꯒ
ꯎꯝ
ꯑꯩ ꯀꯥꯟ ꯆꯤꯟꯅ ꯂꯥꯏ ꯊꯤꯟꯗ ꯑꯗꯨꯝ ꯌꯦꯡꯉ ꯅꯨꯡꯗꯥꯡꯗꯗꯤ ꯉꯝꯗꯅꯕ ꯃꯥꯜꯂꯦ ꯃꯥꯁꯨ ꯑꯗꯨꯨꯝ ꯌꯥꯝ ꯉꯟ ꯇꯨꯝꯃꯤꯗ ꯃꯥꯗꯤ
ꯑꯣ ꯅ ꯀꯟꯃꯁꯤꯗꯋꯥ ꯍꯥꯏꯨ ꯇꯨꯝꯕꯅꯗꯤ ꯐꯩ ꯐꯖꯅ ꯔꯦꯁ ꯇꯧꯕꯗꯣ ꯄꯣꯊꯥꯕꯅ ꯐꯩ ꯑꯣ ꯑꯩꯈꯣꯏꯗꯤ ꯅꯨꯡꯊꯤꯜꯗ ꯊꯕꯛ ꯆꯠꯇꯕꯅꯤꯅ ꯅꯅꯨꯡ ꯊꯤꯟ ꯑꯃ ꯃꯨꯛ ꯇꯨꯝꯝꯕꯗꯨ
ꯍꯣꯏ ꯑꯁ ꯑꯩꯒꯤ ꯅꯨꯡꯊꯤꯅ ꯇꯨꯝꯕꯗꯣ ꯍꯥꯏꯅꯕꯤꯌ ꯑꯣꯏꯈ꯭ꯔꯦ
ꯑꯁ ꯑꯗꯣ ꯅꯣꯏꯗꯤ ꯅꯣꯏꯔꯛꯇꯦ ꯅꯨꯡꯊꯤꯅ ꯇꯨꯝꯁ
ꯅꯣꯏꯔ ꯑꯩ ꯎꯗ꯭ꯔꯣ ꯑꯩ ꯍꯟꯗꯛ ꯌꯥꯝ ꯅꯣꯏꯔꯤꯁꯤ ꯎꯗ꯭ꯔꯣ ꯑꯣ ꯅꯣꯏꯔ ꯅꯣꯏꯍꯦ ꯍꯟꯗꯛ ꯅꯠꯇꯦꯅꯦ ꯌꯥꯝ ꯅꯣꯏꯈꯦ ꯍꯟꯗꯛꯇꯤ ꯌꯥꯗ꯭ꯔꯦ ꯏꯁꯥꯁꯦ ꯑꯦꯛꯁꯔꯁꯥꯏꯁꯀꯨꯝꯕ ꯀꯩꯝ ꯇꯧꯗꯕꯅꯤꯅ
ꯑꯁ ꯇꯧꯕ꯭ꯔꯣꯅꯦ ꯍꯥꯟꯅ ꯅꯪ
ꯇꯧꯔꯝꯃꯤꯗ ꯈꯔ
ꯑꯣ ꯍꯔꯦꯅꯦ ꯑꯁ ꯑꯩꯗꯤ ꯍꯌꯦꯡꯁꯦ ꯂꯧ ꯆꯠꯁꯦ ꯍꯥꯏꯔꯛꯑꯦ
ꯀꯅꯥꯒꯤ ꯅꯣꯏ ꯅꯣꯏ ꯂꯧ ꯂꯩꯕꯣꯅꯦ
ꯅꯠꯇꯦ ꯑꯩꯈꯣꯏꯒꯤ ꯑꯩꯒ ꯕꯣꯜ ꯌꯦꯡꯃꯤꯟꯅꯕꯗꯨꯣ ꯑꯗꯨ ꯍꯣꯏꯒꯤ ꯑ
ꯑꯣ ꯀꯧꯕ꯭ꯔꯣ ꯃꯣꯏꯅ
ꯆꯠ ꯀꯗ ꯑꯗꯨ ꯍꯣꯏ ꯍꯣꯏ ꯑꯩꯅ ꯃꯥꯕꯨ ꯄꯨꯡꯕ ꯑꯗꯨꯒꯤ ꯅꯪꯁꯨ ꯍꯌꯦꯡꯗꯣ ꯆꯠꯂꯁꯦ ꯍꯥꯏ ꯑꯗꯣ ꯈꯪꯗꯦ ꯍꯧꯒꯠꯂꯒ ꯆꯠꯅꯤꯡꯉꯗꯤ ꯆꯠꯂꯦ ꯆꯠꯅꯤꯡꯈ꯭ꯔꯗꯤ ꯇꯑꯦ
ꯑꯣ ꯀꯩꯝꯁꯨꯨꯝ ꯉꯥꯡ ꯍꯥꯏꯕꯅꯤ ꯑꯗꯣ
ꯎ
ꯍꯌꯦꯡ ꯑꯩꯈꯣꯏꯒꯤ ꯑꯩꯈꯣꯏꯒꯤ ꯂꯧ ꯑꯩꯈꯣꯏꯒꯤ ꯂꯧ ꯆꯠꯁꯦꯔꯥꯅ ꯍꯥꯏꯔꯅꯦꯕ
ꯑꯣ ꯑꯩꯅ ꯊꯩꯕꯤꯒꯨꯝꯕ ꯆꯥꯅꯤꯡꯉꯥꯏꯗꯤ ꯆꯠ ꯆꯞꯄ ꯌꯥꯏ ꯑꯗꯨꯕꯨ ꯅꯥꯄꯤ ꯀꯩꯀꯥ ꯂꯧꯊꯣꯛꯅꯕꯗꯤ ꯉꯝꯗꯦꯀꯣ ꯍꯥꯏꯕꯤꯕ ꯑꯩꯅ
ꯎ
ꯈꯪꯗ꯭ꯔꯦ ꯍꯌꯦꯡ ꯍꯧꯒꯠꯂꯒ ꯉꯝꯃꯗꯤ ꯆꯠꯂꯦ ꯉꯝꯗ꯭ꯔꯗꯤ ꯊꯣꯛꯑꯦ
ꯍꯟꯗꯛ ꯂꯧꯗꯨꯣ ꯃꯣꯏ ꯃꯣꯏꯒꯤ ꯂꯧꯋꯦ ꯑꯩꯈꯣꯏ ꯂꯧꯗꯨꯣ ꯆꯞ ꯃꯥꯟꯅꯩꯑꯕ
ꯑꯣ ꯑꯗꯨ ꯂꯧꯗꯨ ꯉꯝꯕ꯭ꯔꯥ ꯀꯃꯥꯏꯅ ꯇꯧꯕ꯭ꯔꯥ
ꯎꯝ ꯌꯥꯝ ꯌꯥꯝ ꯄꯤꯛꯁꯨ ꯄꯤꯕꯅꯦ ꯃꯣꯏꯗꯤ ꯑꯗꯣ ꯍꯟꯗꯛꯁꯤ ꯄꯤꯤꯗꯣ ꯌꯥꯝ ꯍꯧꯋꯦ ꯌꯥꯔꯦ
ꯑꯁ ꯑꯣ ꯅꯣꯡ ꯇꯥꯔꯨꯕꯅꯤꯅ ꯎꯝ
ꯎꯝ ꯑꯩꯈꯣꯏꯒꯤꯁꯨꯦ ꯌꯥꯝ ꯂꯨꯏꯦ ꯍꯥꯏꯅ ꯈꯁꯦ ꯅꯨꯄꯤ ꯌꯥꯝ ꯍꯧꯕꯒꯤ
ꯎ ꯇꯥꯕ ꯉꯍꯁꯤꯁꯤ
ꯑꯗꯣ ꯅꯪ ꯍꯌꯦꯡ ꯆꯠꯂꯗꯤ ꯐꯣꯇꯣ ꯐꯣꯇꯣꯒꯨꯝꯕ ꯀꯥꯞꯔꯛꯑꯅꯤ ꯑꯩꯈꯣꯏ ꯂꯧꯔꯛꯀꯩꯝ ꯆꯠꯆꯔꯤꯗ
ꯏꯁ ꯅꯣꯏ ꯅꯣꯏ ꯅꯃꯥ ꯍꯣꯏ ꯆꯠꯇ꯭ꯔ ꯀꯥꯟꯅ ꯍꯥꯏ ꯌꯥꯗ꯭ꯔꯣ
ꯑꯣ ꯃꯣꯏꯗꯤ ꯎꯝ ꯌꯥꯔꯦꯗ
ꯌꯦꯡꯁꯦ ꯆꯠꯂꯗꯤ ꯆꯠꯇ꯭ꯔꯗꯤ ꯈꯪꯗ꯭ꯔꯦ ꯆꯠꯄ ꯉꯃꯗ ꯎꯕꯨꯗꯤ ꯃꯥ ꯍꯥ
ꯆꯠꯗ꯭ꯔꯤꯀꯥ ꯄ ꯀꯣ
ꯀꯞ ꯑꯣꯀꯦ ꯀꯞ ꯑꯣꯀꯦ
ꯑꯩꯁꯨ ꯑꯁꯤ ꯏꯔꯥꯏꯗ ꯆꯠꯇꯦ ꯍꯥꯏꯕꯅꯦꯕ ꯏꯃꯥꯅ
ꯎꯝ ꯆꯠꯂꯣ ꯅꯣꯡ ꯈꯨꯗꯣꯛ ꯆꯠꯊꯣꯛꯄꯅ ꯆꯠꯄꯅꯗꯤ ꯐꯩꯌꯦ ꯀꯔꯤꯅꯣ ꯑꯣ ꯑꯣ ꯑꯣ
ꯑꯗꯨꯒꯤ ꯑꯦꯛꯖꯥꯝ ꯑꯃꯨꯛ ꯂꯩꯕ ꯑꯩꯅ ꯊꯟꯖꯥꯗ ꯆꯠꯂꯁꯤꯦ ꯍꯥꯏꯔꯦ ꯊꯪꯖꯥꯁꯨ ꯂꯣꯁꯪꯗꯦ ꯍꯥꯏꯔꯌꯦ ꯑꯗꯨꯒꯤ
ꯑꯣ ꯌꯥꯝꯂ
ꯏꯔ ꯍꯥꯏꯗ ꯆꯠꯀꯅꯦ ꯌꯥꯝ ꯂꯥꯞꯇꯦꯗ ꯌꯥꯝ ꯂ ꯍꯥꯞꯇꯕꯅꯦ ꯝ ꯍꯥꯏꯌꯣ ꯃꯤ ꯆꯠꯂꯝꯅꯤꯗ
ꯑꯣꯝ
ꯌꯥꯝ ꯂꯥꯛꯄꯤ ꯂꯥꯛꯗ
ꯑꯣ ꯑꯩꯗ ꯑ ꯑꯗꯨꯔꯣꯝꯗꯣ ꯑꯃꯐꯥꯎ ꯆꯠꯇꯅꯤꯅ ꯌꯥꯝ ꯁꯥꯡꯕꯒꯤ ꯇꯥꯏꯞꯇ ꯇꯧꯒꯗꯧꯕ ꯃꯥꯜꯂꯦ ꯑꯩꯅ
ꯂꯝꯕꯤ ꯐꯕꯅꯤꯅꯀꯣ ꯑꯗꯨꯝ ꯅꯨꯡꯉꯥꯏꯝꯅꯦ
ꯏꯁꯤꯡꯒꯨꯝꯕ ꯏꯁꯤꯡ ꯂꯥꯟꯕ꯭ꯔꯥ ꯀꯃꯥꯏꯅ ꯇꯧꯕ꯭ꯔꯥ
ꯎꯝ ꯊꯣꯡ ꯉꯪ ꯍꯥꯟꯗ ꯊꯣꯡ ꯁꯦꯝꯦ ꯑꯃ ꯆꯠꯀꯦꯅꯦ ꯏꯤꯟꯗꯤ ꯂꯥꯟꯅꯤ ꯂꯥꯟ ꯃꯥꯜꯂꯦ ꯑꯗꯣ ꯊꯣꯡꯉ ꯌꯥꯝ ꯊꯣꯡꯈꯦ ꯊꯣꯡ ꯊꯣꯡ ꯂꯩꯔꯤꯅꯤ ꯊꯣꯡ ꯂꯩꯔꯤꯅꯤ
ꯑꯣ
ꯂ ꯑ ꯍꯞꯇꯥꯗꯣ ꯃꯣꯏ ꯑꯗꯨꯗ ꯂꯧ ꯂꯩꯕꯁꯤꯡꯒꯣ
ꯎꯝ
ꯎꯝ ꯊꯣꯡ ꯁꯦꯝꯦ ꯅꯨꯡꯉꯥꯏ ꯆꯠꯈ꯭ꯔꯕꯅꯦꯕ ꯊꯣꯡ ꯂꯩꯈꯕ ꯃꯥꯜꯂꯦ
ꯌꯨꯝꯂꯛ ꯀꯌꯥꯔꯛ ꯑꯦ ꯀꯌꯥꯃꯨꯛ ꯁꯨꯕ꯭ꯔꯥ ꯑꯗꯨꯗ ꯂꯧ ꯂꯩꯕꯗꯣ
ꯈꯪꯗꯦ ꯃꯉꯥ ꯇꯔꯨꯛꯇꯤ ꯁꯨꯔꯝꯒꯗ꯭ꯔꯥ
ꯎꯝ
ꯂꯩꯗꯤꯦ ꯂꯥꯛꯌꯨ ꯅꯅꯦ ꯅꯪ ꯃꯐꯝ ꯈꯪꯕ꯭ꯔꯣ
ꯈꯪꯗꯦ ꯅꯍꯥꯟ ꯑꯃꯨꯔꯛꯇꯤ ꯆꯠꯇꯤ ꯆꯠꯈ꯭ꯔꯦ ꯑꯗꯨ ꯔꯣꯝꯗꯣ ꯑꯗꯨ ꯀꯥꯎꯈ꯭ꯔꯦ ꯑꯩ ꯍꯥꯏꯕꯗꯤ ꯑꯩꯈꯣꯏꯒꯤ ꯂꯝꯕꯤ ꯑꯣꯏꯗꯕꯅꯤꯅ ꯑꯩꯈꯣꯏꯗꯤ ꯑꯥ ꯃꯅꯨꯡꯂꯣꯝꯗ ꯍꯥꯇꯦ ꯑꯗꯨꯝ ꯆꯠꯂꯦꯅ ꯁꯤꯅ ꯃꯊꯛꯂꯣꯝꯗ ꯑꯃꯨꯛ ꯑꯣꯏꯕ
ꯅꯛ ꯃꯤꯗ ꯌꯥꯝ ꯂꯥꯞꯇꯕꯅꯤ ꯃꯤꯗ
ꯎꯝ
ꯑꯗꯨꯝ ꯅꯨꯡꯉꯥꯏꯔꯝꯅꯤ ꯆꯠꯂꯣ ꯊꯄꯤꯒꯨꯝꯕ ꯌꯥꯝ ꯂꯩꯔꯑꯝꯅꯤ ꯆꯥꯅꯤꯉꯥꯏ ꯌꯥꯝ ꯂꯩꯔꯝꯅꯤ
ꯍꯣꯏꯒꯤ ꯍꯦꯦꯛꯂꯀꯦ
ꯍꯣꯏ ꯍꯦꯕꯕ ꯑꯩꯈꯣꯏꯗꯤ ꯎꯝ ꯊꯕꯤꯐꯝꯝꯗꯤ ꯍꯧꯖꯤꯛꯇꯤ ꯂꯩꯗ ꯌꯥꯔꯤꯕꯅꯦ
ꯍꯧꯖꯤꯛ ꯄꯥꯟꯗ꯭ꯔꯤꯕ꯭ꯔꯣ ꯍꯥꯏꯁꯤꯕꯣ
ꯍꯣꯏ
ꯐ꯭ꯔꯤꯒꯤ
ꯈꯪꯗꯦ ꯅꯥꯍꯥꯟ ꯏꯄꯥ ꯆꯠꯄꯗꯣ ꯈꯪꯗꯦ ꯈꯪꯗꯦ ꯂꯩꯗꯤ ꯑꯗꯨꯝ ꯁꯥꯠꯂꯦ ꯍꯥꯏꯕꯅꯦ
ꯑꯣ ꯂꯩꯗꯤ ꯁꯥꯠꯂꯒ ꯑꯗꯨ ꯌꯥꯗꯕ ꯀꯔꯤꯔꯥ
ꯈꯪꯗꯦ ꯍꯞꯇꯥ ꯑꯃꯥ ꯂꯩꯔꯗꯤ ꯑꯗꯨꯝ ꯄꯥꯟ ꯄꯥꯟꯂꯣ ꯃꯟꯗ
ꯑꯗꯨꯗꯤ ꯍꯞꯇꯥ ꯑꯃꯥꯒꯤ ꯃꯇꯨꯡꯗ ꯆꯠꯄꯅ ꯐꯔꯦ
ꯑꯗꯣ ꯅꯪ ꯅꯪ ꯅꯪꯒꯤ ꯏꯅꯥꯛꯇ ꯂꯩꯕ ꯅꯨꯄꯤ ꯍꯣꯏꯒꯤ
ꯂꯧ ꯆꯠ ꯑ ꯍꯥꯏꯕꯗꯤ ꯂꯧ ꯆꯠꯂꯒ ꯀꯔꯤꯁꯨ ꯆꯥꯅꯤꯡꯉꯥꯏ ꯂꯩꯇ꯭ꯔꯗꯤ ꯅꯨꯡꯉꯥꯏꯇꯦꯅ
ꯎꯝ ꯑꯗꯣ ꯅꯪꯒꯤ ꯅꯅꯥꯛꯇ ꯂꯩꯕ ꯅꯨꯄꯤꯒꯤ ꯍꯧ ꯂꯩꯔꯝꯅꯤꯗ
ꯑꯣ
ꯃꯣꯏꯗꯤ ꯆꯥꯛ ꯑꯥ ꯅꯠꯇꯦ ꯅꯠꯇꯦ ꯑꯩꯈꯣꯏꯁꯨ ꯆꯥꯈ꯭ꯔꯦ ꯍꯣꯏ ꯅꯍꯥꯟꯒꯤ ꯏꯄꯥꯅ ꯑꯃꯥ ꯍꯦꯛꯂꯛꯄꯅꯦ
ꯑꯣ
ꯑꯩꯈꯣꯏꯁꯨ ꯂꯩꯔꯝꯅꯤ ꯍꯣꯏ ꯍꯣꯏ ꯑꯩ ꯀꯥꯎꯋꯦ ꯑꯥ ꯅꯍꯥꯟꯅ ꯏꯄꯥ ꯆꯠꯄꯅꯦꯕ ꯑꯗꯣ ꯑꯃꯥꯗꯤ ꯍꯦꯛꯂꯛꯄꯅꯦ ꯂꯩꯔꯝꯅꯤ ꯑꯩꯈꯣꯏꯒꯤꯁꯨ ꯍꯣꯏ
ꯊꯦꯡꯕ ꯇꯥꯔꯦ ꯂꯩꯕ꯭ꯔꯥ ꯂꯩꯇꯕ꯭ꯔꯥ ꯎꯝ
ꯀꯥꯎꯏ ꯂꯩꯔꯝꯅꯤꯌꯦ
ꯌꯦꯡꯒꯦ ꯌꯦꯡꯒꯦ ꯈꯪꯗꯦ ꯆꯠꯂꯗꯤ ꯌꯦꯡꯒꯦ
ꯆꯠꯂꯣꯅ
ꯎꯝ ꯅꯣꯡ ꯐꯗꯣꯛ ꯑꯗꯨꯝ ꯆꯠꯊꯣꯛꯄꯅꯗꯤ ꯐꯩ